ꯑ
ꯑꯩ ꯄꯣꯏꯟ ꯑꯩ ꯆꯥꯇ꯭ꯔꯨꯛ ꯀ ꯀꯌꯥꯅꫭ ꯐꯪꯕꯗꯣ ꯁꯚꯦꯟꯇꯤ ꯑꯩꯠ ꯍꯨꯝꯗ꯭ꯔꯥ ꯅꯤꯄꯥꯟ ꯐꯪꯉꯤꯅꯦ
ꯎꯝ ꯈꯣꯡ ꯑ ꯑꯃ ꯂꯒꯦ ꯍꯥꯏꯔꯒ ꯇꯧꯁꯤꯜꯂꯛꯑꯦ
ꯀꯥꯎ ꯏ ꯅꯤꯅꯦ ꯑꯗꯨꯝ ꯄꯥꯏ ꯌꯥꯔꯣꯏꯗ꯭ꯔꯣ
ꯅꯨꯡꯆꯤꯟꯗꯗꯤ ꯇꯜꯜꯂꯤꯗꯅ ꯃꯤꯅ ꯈꯩꯗꯣꯝꯃ ꯈꯂꯦ
ꯑ ꯎꯝ
ꯑꯅꯥꯒꯅꫭ ꯀꯅꯥꯒꯅꫭ ꯑꯖꯤꯇꯕꫭ ꯍꯥꯎꯇ‌ꯦꯕ ꯀꯩꯩꯅꫭꯈꯪꯗꯦꯕ ꯑꯣꯐꯤꯁꯤꯁꯁꯤ ꯂꯣꯏ ꯍꯪꯉꯤ ꯑꯗꯨꯗꯤ ꯅꯣꯏꯁꯨ ꯍꯪꯗꯥꯏꯅ‌ꯦ
ꯑꯣꯏꯔꯤꯍꯟꯗ
ꯈꯪꯉꯦ ꯅꯣꯏꯃꯅ ꯉꯥꯏꯍꯥꯛ ꯍꯪꯕ ꯇꯥꯏ
ꯑꯣ ꯍꯪꯉꯤ ꯆꯃꯦ
ꯀꯩꯅꯣ ꯁꯪ ꯋꯥꯔꯤ ꯁꯥꯕꯒꯤ ꯎꯝ
ꯆꯠꯁꯤ
ꯐꯤ ꯄꯥꯏꯔꯒꯩ ꯊꯧꯕꯃ ꯍꯣꯏꯔꯣꯡꯉꯩꯁꯤꯗ
ꯇꯔꯦꯅꯦ ꯀꯩ ꯁꫭꯏꯒꯤꯕꯅꯦ ꯀꯧꯒꯔꯦ ꯉ ꯀꯥꯎ ꯊꯣꯛꯎꯔꯦꯕꯣꯏ ꯀꯩꯅꯣ ꯃꯁꯤꯡ ꯌꯥꯝ ꯐꯪꯕꯗꯨꯗ
ꯆꯥꯇ꯭ꯔꯨꯛꯇꯤ ꯂꫭꯏ ꯐꯪꯉꯦ ꯀꯩꯅꯣ
ꯁꯣꯏꯕꯨꯗꯥꯅꯤ ꯄꯥꯟ
ꯃꯤꯅꯤꯠ ꯇꯔꯥꯃꯥꯊꯣꯏ ꯁꯥꯟꯅꯕꯩꯔꯣ
ꯈꯪꯗꯦ ꯐꯖꯅ ꯁꯥꯟꯅꯕꯩ ꯑꯣꯏꯔꯨꯝꯗꯧ ꯑꯣꯝ ꯃꯥꯜꯂꯦ
ꯀꯨꯏꯅ ꯁꯥꯟꯅꯕꯩꯅꯦ ꯈꯪꯉꯦ ꯀꯨꯏꯅ ꯁꯥꯟꯅꯔꯗꯤ ꯄꫭꯏꯟ ꯋꯥꯡꯉꯦ
ꯃꯤꯅ
ꯑꯃ ꯃꯝ ꯍꯦꯟ ꯇꯥꯔꯦ ꯑꯗꯨꯗꯤ
ꯇꯔꯥ ꯑꯗꯨꯝ ꯁꯥꯔꯣꯏꯅ ꯀꯛ ꯑꯍꯥꯟꯕꯗ ꯌꯦꯡꯁꯦꯕ ꯇꯔꯥ ꯁꯥꯔꯒ ꯀꯌꯥ ꯄꯤꯔꯛꯏꯗꯣ
ꯇꯂ ꯁꯉꯗꯗꯤ
ꯎꯝ
ꯆꯥꯇ꯭ꯔꯨꯛꯀ ꯅꯤꯄꯥꯟ ꯆꯥꯇ꯭ꯔꯨꯛꯀ ꯇꯔꯥꯃꯉꯥ ꯐꯪꯕꯩ ꯑꯗꯨꯝ ꯌꯥꯎꯋꯦ
ꯎꯝ
ꯆꯥ꯭ꯔꯨꯛ ꯐꯪꯉꯗ ꯍꯨꯝꯐꯨ ꯐꯦꯛꯇꯣꯏꯥꯠꯂ ꯍꯪꯗꯦꯅꯦ
ꯍꯝ
ꯆꯇꯨꯛꯁꯤ ꯍꯨꯝꯐꯨ ꯄꯤꯔꯛ ꯇꫭꯏꯖꯠꯂꯥ ꯈꯪꯗꯦꯕ
ꯈꯪꯗꯦꯅꯦ
ꯑꯍꯥꯟꯕꯅꯦ
ꯂꯤꯁꯤꯡ ꯌꯧꯔꯔꯣꯏ ꯑꯗꯨꯗꯤ
ꯌꯥꯎꯅꯤ ꯑꯃ ꯆꯥꯝꯃꯉꯥ
ꯅꯠꯇꯦꯗ ꯑꯩꯈꯣꯏꯒꯤꯗꯤ ꯌꯧꯔꯔꯣꯏ ꯃꯥꯏꯕꯨ ꯑꯗꯨꯃꯥꯏꯅ ꯌꯧꯔꯗꯤ ꯌꯥꯝꯗ꯭ꯔꯤꯕ ꯑꯩꯈꯣꯏ ꯇꯧꯔꯤꯁꯤꯗꯤ
ꯌꯦꯡꯉꯁꯤ ꯃꯥꯏꯗ ꯃꯉꯥꯈꯛ ꯇꯧꯕ ꯃꯥꯜꯂꯦ
ꯃꯥꯉ ꯇ ꯇꯗꯤ ꯄꯨ ꯎꯗꯔꯅꯤ ꯄꯨꯛꯇ ꯆꯃꯦ
ꯂꯤꯁꯤꯡꯃꯨꯛꯀꯗꯤ ꯐꯪꯗꯧ ꯃꯥꯜꯂꯦ
ꯌꯦꯡꯉꯖꯦ ꯈꫭꯠꯄꯨ ꯈꫭꯠꯂꯛ ꯑꯗꯤ
ꯑꯩꯅ ꯑꯁꯥꯒ ꯁꯥꯒꯠꯂꯨꯔꯒ ꯅꯨꯄꯥ ꯅꯨꯄꯤ ꯑꯅꯤ ꯂꯧꯕꯁꯦ ꯉꯔꯥꯡꯗ ꯚꯥꯏꯔꯦꯜ ꯆꯠꯂꯝ ꯃꯥꯜꯅꯤꯅ
ꯀꯩ
ꯑꯅꯤ ꯂꯧꯕꯒꯦ
ꯎꯝ ꯈꯪꯗꯦ ꯊꯦꯡꯅꯗꯦ ꯃꯣꯏ ꯄꯨꯂꯧ ꯂꯧꯖꯔ ꯖꯅꯤ ꯃꯥꯏ ꯃꯅꯨꯡꯉꯥꯏ ꯈꯂꯦ ꯃꯣꯏꯅꯨꯡꯉꯥꯏ
ꯆꯠꯅꯕꯤ ꯑꯃ ꯑꯣꯏꯁꯜꯂꯛꯑꯦꯅꯦ
ꯎꯝ ꯃꯣꯏ ꯇꯧꯅꯔꯤꯕꯕꯕꯨ ꯃꯣꯏ ꯑꯍꯥꯟꯕ ꯅꯠꯇꯦꯅ ꯇꯧꯏ
ꯑꯗꯨꯣꯅꯦ ꯄꯩꯁꯥꯒ ꯀꯩꯁꯨ ꯄꯥꯏꯗꯤ ꯀꯒꯗꯗꯤ ꯁꯣꯣꯏꯗ꯭ꯔꯦ
ꯀꯔꯣꯒꯤꯗ ꯍꯥꯞ ꯁ
ꯅꯅꯥ ꯍꯣꯗ꯭ꯤ ꯆꯥꯄ
ꯐꯥꯏ ꯃꯥꯥꯏꯅꯤ ꯃꯠꯇꯦ
ꯍꯟꯗꯛꯇꯤ ꯇꯧꯁꯤꯜꯂ ꯇꯧꯁꯤꯜꯂꯛꯁꯤꯅꯨꯀꯣ ꯑꯣ ꯍꯥꯥꯡꯃꯣ
ꯇꯁ ꯊꯁꯂ
ꯌꯥꯗ꯭ꯔꯦ
ꯋꯥꯂꯤꯗ ꯇꯔꯣ ꯋꯥ ꯎ ꯋꯥꯂꯤ
ꯇꯔꯨꯛ ꯄꯤ ꯈꯪꯕꯧꯔꯣꯏꯗ
ꯎꯝ ꯈꯪꯍꯧꯔꯣꯏ ꯇꯔꯥꯃꯥꯊꯣꯏꯁꯨ ꯈꯪꯍꯧꯗꯦ ꯉꯁꯥꯏꯒꯤꯗꯣ
ꯎꯝ ꯅ ꯈꯥꯏꯅꯦ ꯃꯥꯅ ꯐꯔꯥꯒꯦꯦꯜ
ꯎꯝ ꯍ
ꯅ ꯑꯣꯔ ꯃꯅꯤ ꯎꯁ
ꯌꯦꯡꯒꯦ ꯌꯦꯡꯒꯦ ꯁꯤꯜꯂꯣꯔ ꯁꯤꯜꯂꯨꯔꯒ
ꯀ ꯌꯥꯗ꯭ꯔ ꯕꯦꯛ ꯇꯧꯔ
ꯃꯌꯦꯛ ꯁꯦꯡꯅ ꯇꯥꯔꯗꯧ ꯃꯥꯟꯗꯕ ꯑꯗꯨꯒꯤꯅꯤ
ꯇꯥꯅꯤ ꯑꯩꯕꯨꯗꯤ ꯑꯩꯗꯤ ꯌꯥꯔꯗꯤ ꯍꯥꯞꯄꯦ
ꯑꯩꯒꯤ ꯍꯥꯞꯦ
ꯌꯥꯝ ꯄꯩꯁ ꯐꯩ ꯈꯨꯗꯥꯥꯡꯁꯤꯗꯩ ꯀꯨꯏꯅ ꯐꯣꯟ ꯐꯚꯥꯏꯔꯖ
ꯑ ꯑꯁꯤꯅ ꯀꯩꯅꯣꯗꯨ ꯂꯣꯏꯔꯦꯗ ꯅꯠꯇ꯭ꯔꯦ ꯑꯃꯨꯛ ꯇꯧꯔꯤ
ꯍꯗꯥꯡ ꯑꯣꯏ ꯃꯥꯅꯤ
ꯃꯊꯪ ꯇꯧꯔ ꯂꯣꯏꯔꯦ
ꯑꯍꯨꯝ ꯋꯥꯠꯂꯤꯕꯕꯥ
ꯑꯥ ꯉꯔꯥ ꯑꯅꯤ ꯇꯧꯕꯅꯤꯗꯅ
ꯎꯝ
ꯁꯤꯠꯅꯥ ꯇꯔꯥꯝꯄꯟ
ꯑꯁꯤ ꯃꯉꯥ ꯑꯃ ꯇꯧꯁꯜꯂꯅꯤ
ꯉꯥꯇ ꯂꯩꯒ ꯃꯉꯥ ꯑꯃꯨ ꯇꯧꯖꯤ
ꯑꯑꯑ ꯐꯨꯅ ꯃꯡꯉꯥ
ꯑꯗꯨꯒ ꯁꯜꯂꯒꯠ ꯇꯧꯔꯦ ꯐꯔꯦ ꯇꯧꯗ꯭ꯔꯦ ꯐꯔꯦ
ꯍꯣꯏ ꯈꯪꯕ ꯍꯥꯏꯗꯅꯦ
ꯎꯝ ꯑꯃꯨꯛ ꯂꯑ ꯑꯃꯨꯛ ꯆꯠꯀꯤ ꯅ ꯊꯥ
ꯄꯣꯠ ꯂꯤꯂꯥꯡ ꯂꯥꯛꯇꯦꯅꯦ ꯄꯣꯠ ꯆꯩꯩ ꯆꯥꯅ ꯊꯛꯅꯕ ꯅꯣꯡꯃꯒꯤ ꯁꯤꯖꯤꯟꯅꯅꯕ
ꯇꯔꯥꯏ ꯐꯠꯇꯕꯗꯨ ꯈ ꯅꯥꯔꯛꯄꯗꯗꯨ ꯈꯛꯇꯅꯦꯅ ꯄꯨꯁꯤꯜꯂꯛꯏꯁꯦ ꯑꯥꯔꯃꯤꯅ ꯀꯩꯅꯣ ꯉꯥꯛꯑꯒ
ꯎꯝ
ꯑꯞ ꯂꯥꯟ
ꯃꯣꯏꯅꯁꯤ ꯑꯝꯅ ꯑꯦꯠꯇ ꯀꯩꯅ ꯇꯖ ꯀꯣ
ꯇꯤꯞ ꯗꯥꯔꯣ ꯖꯍ ꯎꯝ ꯈꯪꯗꯦꯕ ꯑꯣꯏ ꯂꯣꯏꯔꯝꯗꯗꯤ ꯑꯈꯣꯏꯖꯨ ꯀꯩꯁꯨ ꯑꯣꯏꯔꯗ
ꯏꯁꯇꯦꯇꯁ ꯐꯖꯕ ꯑꯝꯇ ꯊꯥꯒꯠꯀꯦꯅ ꯑꯩ ꯁꯥꯎꯅꯤꯡꯉꯦ ꯍꯣꯖꯤ ꯑꯗꯖꯦꯇꯤꯅꯥꯏ ꯐꯦꯟ ꯃꯌꯥꯝ ꯁꯥꯥꯎꯍꯟꯒꯦ ꯍꯣꯖꯤꯛ
ꯗꯌꯦꯟꯒꯦ
ꯆꯥꯛꯀ ꯆꯅꯩ ꯌꯕ ꯐꯥꯏꯅꯦꯜꯖꯨ ꯅꯠꯇꯅ ꯆꯥꯛꯀꯥ ꯆꯥꯅꯩꯌꯦꯕ
ꯎꯝ ꯎꯝ
ꯂꯩ ꯍꯥꯏꯔꯨꯔꯦ ꯎꯁꯤꯠꯇ꯭ꯔꯤꯅꯦꯕ
ꯍꯍꯨꯝ ꯍꯤꯟ ꯇꯔꯤꯅꯦ ꯃꯥꯏꯖꯦ ꯇꯔꯤꯅꯤ ꯇꯥꯏ
ꯎꯁꯤꯠꯇ꯭ꯔꯤ ꯎꯁꯤꯠꯇꯔꯤꯅꯤ ꯇꯔꯦ
ꯎꯁꯤꯇ꯭ꯔꯤꯅꯤ ꯇꯥꯏ
ꯎ
ꯄꯛꯇꯕ ꯍꯧꯒꯦ ꯑꯈꯣꯏꯖꯨ ꯏꯁꯇꯦꯇꯁꯇ ꯃꯤ ꯈꯟꯅ ꯍꯧꯒꯦ
ꯉꯥꯟꯐ ꯑꯁ ꯇꯣꯑꯣꯗ ꯈꯅꯧ ꯅꯟꯅꯦ ꯍꯥꯏꯗꯨꯗ ꯈꯅꯤꯟꯄꯨꯞ ꯈꯥꯃꯦ ꯏꯁꯤꯡ ꯑꯃꯨꯛ ꯆꯥꯒꯦ ꯎꯝ
ꯊꯤꯗꯥꯛ ꯄꯤꯗꯅꯕ ꯈ ꯊꯒꯂꯛꯄ ꯍꯥꯏꯖꯦ
ꯊꯒꯂꯑꯦꯕ ꯖꯣꯏꯆꯟꯗꯔꯅꯦꯕ ꯑꯩ ꯄꯛꯇꯦꯕ ꯖꯣꯏꯆꯟꯗ꯭ꯔꯁ
ꯂꯩ
ꯗꯣꯡꯂꯝꯕꯣꯏꯕꯗꯣ
ꯃꯥꯅ ꯆ ꯊꯥꯠꯂꯛꯄꯩꯗ ꯁꯤꯗꯠꯂꯛꯄꯩꯕ ꯅꯡ ꯆꯥꯎꯔꯤ
ꯃꯥꯅꯠꯇꯦ ꯃꯥꯅꯠꯇꯕ ꯃꯣꯏ ꯈꯔ ꯂꯩꯔꯤ ꯑꯗꯨꯁꯨ ꯑꯁꯇ꯭ꯔꯦꯂꯤꯌꯥꯗꯅ ꯑꯩ ꯀꯥꯏ ꯇꯧꯕꯅꯄꯥꯥꯠꯇꯁꯨ ꯕꯔꯖꯤꯒ ꯁꯤꯗꯔꯛꯦꯕ ꯑꯗꯨꯗꯤ ꯁꯥꯎꯔꯦꯕ
ꯁꯤꯅꯅꯦ
ꯑꯔꯖꯦꯟꯇꯤꯅꯖꯦ ꯄꯨꯔꯥ ꯕꯦꯁꯤꯒ ꯑꯗꯨ ꯄꯨꯔꯥ ꯂꯥꯛꯑꯦꯗꯅ ꯊꯥꯒꯠꯂꯦꯕ ꯑꯗꯨꯗꯤ ꯄꯛꯇꯦꯕ
ꯁꯤꯗꯔꯦ ꯑꯩꯁꯤ ꯑꯩꯅ ꯊꯦꯡꯅꯕꯗꯅ ꯀꯩꯅꯣꯗ ꯊꯤꯡꯅꯕ ꯁꯤꯗꯗꯤꯀꯣ ꯃꯣꯏ ꯀꯥꯎꯟ ꯇꯧ ꯀꯥꯔꯒ ꯌꯊꯣꯛ ꯂꯩꯈꯤꯇꯦ
ꯌꯥꯝ ꯍꯩꯔꯕ
ꯄꯥꯏꯗꯟ
ꯂꯨ ꯀꯛꯇꯕꯤꯗ ꯊꯝꯃꯣ ꯑꯩ ꯑꯗꯨꯝ ꯋꯥꯡꯒꯦ ꯇꯔꯥꯃꯥꯊꯣꯏ ꯌꯧꯔꯒ ꯑꯗꯨꯝ ꯇꯥ ꯌꯧꯒꯗꯤ
ꯅꯦꯃ
ꯇꯃꯨꯠ ꯂꯣꯏ ꯂꯣꯏꯔꯦ ꯀꯛ ꯇꯤꯀ ꯀꯛꯑꯝꯒꯅꯨ ꯇꯔꯥꯝꯊꯣꯏꯔ ꯇꯥꯏꯟꯊꯣꯏꯔ ꯀꯛꯀꯦꯕ
ꯑꯩ ꯊꯥꯒꯠꯄ ꯍꯧꯔꯦ ꯏꯁꯇꯦꯇꯁ ꯃꯤ ꯈꯠꯅꯕ ꯍꯧꯔꯦ ꯍꯧꯖꯤꯛ ꯌꯥꯟꯗꯦ
ꯍꯧꯖꯜꯂꯣ ꯍꯧꯖꯜꯂꯣ
ꯀꯥꯒꯗꯤ ꯆꯣꯞꯅꯤꯍꯦ
ꯎꯝ
ꯀꯥꯗꯗꯤ ꯆꯣꯞ
ꯀꯩꯅꯣ ꯀꯥꯗꯣꯏꯅꯣ ꯁꯠ ꯐꯠ
ꯑꯩ ꯇꯣꯛꯁꯤꯛ ꯑꯣꯏꯖꯔꯝꯅꯦ ꯅꯣꯏꯅ ꯀꯛꯁꯤꯜꯂꯛꯇ꯭ꯔꯦꯗꯗꯤ ꯁꯥꯎꯔꯦꯕ
ꯁꯠ ꯐꯠ ꯁꯠ ꯐꯠ ꯑꯩ ꯅꯪ ꯀꯩꯅꯣ ꯍꯜꯂꯛꯇꯔꯤꯕꯨ ꯑꯗꯨꯝ ꯊꯝꯃꯣ ꯑꯩ ꯄꯥꯏꯒꯦꯕ ꯀꯩꯝꯣꯛ ꯌꯦꯡꯒꯦꯕ ꯀꯌꯥꯝ ꯐꯪꯉꯤ ꯌꯦꯉꯤꯕ ꯀꯨꯟ ꯁꯨꯗꯣꯏꯅꯤ ꯅꯅꯅ ꯅꯅ ꯅꯅ ꯅꯅ ꯑꯔꯖꯦꯟꯇꯤꯅꯥ ꯑꯔꯖꯦꯟꯇꯤꯅꯥ ꯌꯥꯝꯅꯩꯕꯒꯤ ꯇꯥꯏꯞꯇ ꯅꯩꯁꯜꯂꯛꯀꯦ ꯎꯝ ꯁꯜꯂꯗꯤ ꯅꯩꯁꯟꯅꯔꯒꯦ ꯆꯔꯥ ꯆꯂꯣ ꯁꯠ ꯆꯠ ꯂꯧꯔꯣ ꯁꯠ ꯐꯨꯠ ꯁꯠ ꯐꯨꯠ ꯁꯠ ꯐꯨꯠ ꯅ ꯅꯩꯁꯜꯂꯒ ꯑꯗꯨꯗꯒꯤ